ꯑꯣ ꯍꯜꯂꯣ
ꯍꯂꯣ ꯑ ꯇꯥꯕ꯭ꯔꯣ
ꯇꯥꯏꯌꯦ ꯀꯔꯤ ꯇꯧꯕꯅꯣ
ꯍꯩ ꯍꯩ ꯇꯥꯔꯒ ꯍꯤꯞꯄꯤ
ꯎꯝ ꯀꯩꯗꯧꯉꯥꯏ ꯌꯨꯝꯂꯥꯛ ꯄꯨ꯭ꯔꯥ ꯅꯪ
ꯑꯩ ꯅꯍꯥꯟ ꯗꯦꯠ ꯇ꯭ꯋꯦꯟꯇꯤ ꯐꯥꯏꯚꯇ ꯂꯥꯛꯄ
ꯑꯃꯨꯛ ꯆꯠꯂꯣꯏ
ꯑꯃꯨꯛ ꯆꯠꯀꯅꯤ ꯈꯔ ꯊꯦꯡꯒꯅꯤ
ꯎꯝ ꯎꯝ ꯀꯔꯤꯝ ꯁꯁꯥꯒꯦ
ꯑꯝ ꯎꯁꯦꯒ ꯑꯣꯁꯥ ꯑ ꯌꯥ ꯍꯥꯏꯗꯔꯣ ꯑꯀꯪꯕ ꯍꯥꯏꯗꯔꯣ ꯍꯥꯏꯕ ꯍꯩꯇ꯭ꯔꯦ
ꯍꯥꯎꯒꯅꯤꯅꯦ
ꯍꯥꯥ ꯅꯪꯗꯤ
ꯑꯩꯈꯣꯏꯗꯤ ꯎꯇꯤ ꯌꯥꯏ
ꯎꯇꯤꯁꯨ ꯍꯥꯎꯋꯦ ꯅꯍꯥꯟ ꯎꯇꯤ ꯊꯣꯡ ꯅꯍꯥꯟ ꯎꯇꯤ ꯆꯥꯅꯤꯡꯉꯦ ꯍꯥꯏꯔꯒ ꯃꯥꯒꯤ ꯎꯇꯤ ꯈꯨꯊꯣꯡꯗꯣ ꯃꯥꯜꯂꯗ꯭ꯔꯦ ꯍꯥꯎ
ꯃꯥꯥꯎ ꯇꯣꯉꯂꯦ
ꯎꯝ ꯎꯁꯣ ꯑꯣꯏꯒ ꯀꯔꯤꯍꯔ ꯍꯣꯏ ꯉꯁꯤ ꯑꯌꯨꯛꯇꯒꯤ ꯅꯨꯡꯉꯥꯏꯇ꯭ꯔꯦ ꯑꯩꯗꯤ ꯑꯩꯈꯣꯏ ꯌꯨꯝꯗ ꯅꯦꯋꯥꯛ ꯅꯨꯡꯉꯥꯏ ꯅꯨꯡꯉꯥꯏꯇꯕꯅꯤꯅ ꯑꯁꯤ ꯃꯄꯥꯟꯗ ꯂꯦꯞꯄꯒ ꯂꯩꯣꯏ
ꯎ ꯉꯔꯥꯡ ꯅꯨꯡꯗꯥꯡꯗꯒꯤ ꯑꯩꯒꯤꯗꯤꯅꯦꯋꯥ ꯌꯥꯗ꯭ꯔꯦ ꯑꯅꯤꯃꯛ ꯑꯗꯨꯒꯒꯤ ꯄꯨꯡ ꯇꯔꯥ ꯄꯨꯡ ꯇꯔꯥꯗ ꯇꯨꯝꯃꯦ
ꯉꯔꯥꯡ ꯉꯔꯥꯡꯗꯣ ꯑꯩꯒꯤꯗꯤ ꯗꯇꯥ ꯂꯣꯏꯈ꯭ꯔꯕꯅꯤꯅ ꯈꯪꯗ꯭ꯔꯦ ꯏꯃꯥꯗꯤ ꯍꯪꯕꯅꯦ ꯅꯪꯒꯤ ꯅꯦꯠꯋꯥꯛ ꯌꯥꯕ꯭ꯔꯥ ꯍꯥꯏꯅ ꯑꯗꯨ ꯑꯩꯒꯤꯗꯤ ꯗꯇꯥ ꯂꯣꯏꯔꯕꯅꯤꯅ ꯈꯪꯗꯕ ꯅꯨꯡꯉꯥꯏꯇꯦꯗꯤ ꯍꯥꯏ ꯉꯔꯥꯡꯅ ꯍꯧꯖꯤꯛꯔꯥ
ꯐꯪꯉꯒꯤ ꯐꯥꯏꯚ ꯖꯤ
ꯍꯧꯖꯤꯛ ꯑꯩꯒꯤꯗꯤ ꯐꯪꯉꯦ ꯑꯁꯤ ꯀꯩꯅꯣ ꯑꯩꯈꯣꯏ ꯃꯅꯥꯛꯀꯤ ꯌꯨꯝꯗꯣ ꯕꯤꯜꯗꯤꯡꯗꯣ ꯑꯗꯨ ꯃꯊꯛꯇ ꯑꯗꯨꯗ ꯐꯪꯉꯦ ꯂꯦꯞ ꯄꯄꯒ ꯀꯣꯠ ꯑꯣꯔꯒ
ꯍ ꯇꯧꯔꯒ ꯎꯝ ꯎꯝ ꯋꯥꯏꯇꯑꯣ ꯃꯝ ꯇꯕ ꯈꯟꯗ ꯅꯕ
ꯑꯗꯨ
ꯍ ꯑꯦ ꯅꯪꯗꯤ ꯀꯩꯅꯣꯗ ꯂꯩꯕ ꯅꯠꯇ꯭ꯔꯣ ꯀꯩꯅꯣꯗ ꯕꯖꯥꯔꯗ
ꯖꯨꯟ ꯁꯨꯇꯤ ꯌꯨꯝ ꯂꯥꯛꯑꯦ
ꯑꯣ ꯑꯣ ꯑꯣ ꯑꯣ ꯀꯔꯝ ꯀꯥꯟꯗ ꯑꯃꯨꯛ ꯆꯠꯀꯅꯤ
ꯈꯪꯗ꯭ꯔꯦ ꯗꯦꯠ ꯅꯥꯏꯟꯗ ꯆꯠꯁꯤꯦꯔꯥ ꯗꯦꯠ ꯇꯦꯟꯗ ꯆꯠꯁꯤꯦꯔꯥ ꯅꯥꯏꯟꯗ ꯆꯠꯀꯗꯕ ꯃꯥꯜꯂꯦ ꯍꯥꯏꯕꯗꯤ ꯗꯦꯠ ꯇꯦꯟꯗ ꯑꯩꯈꯣꯏ ꯁ꯭ꯀꯨꯜꯗꯣ ꯁꯦꯡꯗꯣꯛꯀꯅꯦꯕ ꯑꯗꯨꯒꯤ
ꯑꯣ ꯑꯣ ꯎꯝ ꯃꯤꯣꯏꯅ ꯁꯤꯟꯗꯣꯛꯇꯣꯏꯔꯣ ꯍꯥꯏꯁꯦ
ꯍꯥꯥ
ꯎꯝ ꯅꯣꯏ ꯃꯌꯥꯝꯅ ꯁꯦꯡꯗꯣꯛꯇꯣꯏꯔꯣ ꯍꯥꯏꯕ
ꯍꯣꯏ ꯑꯣꯖꯥꯁꯤꯡꯅ ꯁꯦꯡꯗꯣꯛꯇꯣꯏꯅꯦ ꯑꯩꯈꯣꯏ ꯄ꯭ꯔꯤꯁꯤ ꯑꯗꯨ ꯂꯩꯇꯕꯅ
ꯎꯝ ꯅꯨꯡꯉꯥꯏ
ꯋꯥꯁꯨ ꯋꯥꯕ ꯅꯨꯡꯉꯥꯏꯁꯨ ꯅꯨꯡꯉꯥꯏꯕ ꯍꯥꯏꯕꯗꯤ ꯑꯉꯥꯡꯁꯤꯡꯅꯤꯅꯀꯣ
ꯑ
ꯋꯥꯏ ꯋꯥꯕꯗꯤ
ꯕꯖꯥꯔꯗ ꯂꯩꯕ ꯅꯨꯡꯉꯥꯏꯔꯝꯅꯤꯅꯦ
ꯅꯨꯡꯉꯥꯏꯕ ꯅ ꯅꯍꯥꯟꯈꯩ ꯑꯩꯈꯣꯏ ꯑꯅꯤ ꯂꯩꯕꯗꯣ ꯑꯗꯨ ꯃꯐꯝꯗꯅꯦ
ꯑꯣ ꯍꯃꯛꯗꯤ ꯎ ꯎꯐꯟ ꯆꯪꯗꯕ꯭ꯔꯣ
ꯑꯣ ꯄꯨꯣꯟ ꯆꯉꯦ ꯑꯗꯨꯣ ꯐ ꯅꯍꯥꯟꯈꯩꯗꯒꯤꯗꯤ ꯐꯔꯦꯗ ꯍꯥꯏꯕꯗꯤ ꯕ꯭ꯂꯦ ꯇꯣꯞ ꯇꯧꯔꯛ ꯈ꯭ꯔꯦꯗꯅ ꯑꯗꯨꯒꯤ
ꯑꯥ ꯑꯥ ꯔꯃ ꯑꯏꯦ ꯇꯅꯦ ꯀ ꯊ ꯊꯣꯛꯧꯀꯔꯦ
ꯑꯕꯨꯡꯉꯨ ꯑꯕꯨꯡ ꯀꯩꯅꯣ ꯅ ꯉꯔꯥꯡ ꯀꯣꯜ ꯇꯧꯔꯛꯄꯅ ꯍꯥꯏꯕꯗꯤ ꯅꯪ ꯅꯆꯦ ꯃꯅꯥꯛꯇ ꯆꯠꯀꯅꯤ ꯍꯥꯏꯗꯅ
ꯍꯣꯏ ꯍꯥꯏꯗꯣꯛ ꯇꯅꯣ ꯀꯝꯐꯥꯔꯝ ꯑꯣꯏꯗ꯭ꯔꯤ ꯍꯥꯏꯗꯣ ꯈꯜꯂ ꯈꯪꯗ꯭ꯔꯤ ꯑꯗꯣ ꯋꯥꯔꯤꯁ ꯁꯥꯔꯤ ꯀꯟꯅ ꯃꯤ ꯑꯇꯣꯞꯄꯗ ꯍꯥꯏꯗꯣꯑꯣꯏ
ꯑꯣ ꯀꯩ ꯀꯩꯅꯣ ꯃꯃꯥꯗꯣꯔ
ꯍꯣꯏ ꯑꯗꯨ ꯃꯃꯥ ꯑꯥ ꯑꯥ
ꯃꯥ ꯆꯪ ꯃꯥ ꯆꯪꯃꯤꯟꯅꯕꯁꯤꯡꯗꯣ ꯀꯩꯅꯣ ꯂꯩꯃꯤꯟꯅꯗ꯭ꯔꯦ
ꯃꯣꯏ ꯇꯣꯉꯥꯟ ꯇꯣꯉꯥꯟꯅ ꯊꯕꯛ ꯃꯐꯝꯁꯨ ꯇꯣꯉꯥꯜꯂꯦ ꯑꯗꯨꯒ ꯃꯣꯏ ꯂꯩꯞ ꯃꯐꯝ ꯖꯒꯥꯗꯨꯁꯨ ꯂꯝ ꯑꯝ ꯑꯗꯨ ꯂꯣꯏꯅ ꯇꯉꯦ ꯍꯣꯏ ꯂꯥꯞ ꯈ꯭ꯔꯦ ꯍꯧꯖꯤꯛꯇꯤ ꯈꯔ
ꯑꯠꯁꯥ ꯃꯥꯗꯤ ꯀꯅꯥꯒ ꯂꯩꯕ꯭ꯔꯥ ꯃꯃꯥꯟꯅꯕꯤꯗꯤ ꯂꯩꯕ꯭ꯔꯥ
ꯃꯣꯏ ꯊꯕꯛ ꯇꯧꯃꯤꯟꯅꯕ ꯎꯝ ꯀꯥ ꯄꯤꯌꯦꯗꯅ ꯑꯗ ꯂꯣꯏ ꯂꯩꯃꯤꯟꯅ ꯋꯥ ꯃꯂꯦ ꯊꯕꯛ ꯇꯧꯃꯤꯟꯅꯕꯁꯤꯡ ꯅꯨꯄꯤꯁꯤꯡꯗꯣ
ꯑꯣ ꯊꯕꯛꯇꯤ ꯅꯨꯡꯉꯥꯏ ꯍꯥꯏꯕ꯭ꯔꯥ
ꯊꯕꯛꯇꯤ ꯃꯥꯗꯤ ꯈꯔ ꯑ ꯍꯥꯜ ꯌꯥꯎꯔꯝꯕꯅꯤꯅ ꯃꯥꯗꯤ ꯈꯔ ꯅꯨꯡꯉꯥꯏꯕ ꯃꯥꯜꯂꯦ ꯍꯣꯏ ꯑꯣꯗꯔ ꯈꯛꯇ ꯂꯧꯕꯗꯣ ꯃꯥꯒꯤ ꯃꯈꯥꯗꯠ ꯈꯔ ꯃꯥꯒꯤ ꯃꯛ ꯇꯥ ꯇꯥꯑꯝꯕ ꯃꯌꯥꯝꯅ ꯑꯃꯨꯛ ꯎꯝ ꯊꯕꯛ ꯍꯦꯟꯅ ꯇꯧꯕ ꯃꯥꯅ ꯑꯣꯗꯔ ꯈꯠꯇ ꯑ ꯌꯦꯡꯁꯤꯟꯕꯗꯣ ꯃꯤꯡ ꯊꯤꯜꯂꯀꯥꯟꯗ
ꯑꯣ ꯑꯗꯣ ꯃꯥꯒꯤꯗꯤ ꯃꯥꯒꯤ ꯄꯩꯁꯥꯗꯨꯗꯤ ꯍ ꯊꯥꯗ ꯀꯌꯥ ꯐꯪꯕ꯭ꯔꯥ ꯀꯣ
ꯈꯪꯗꯦꯍꯦ ꯑꯗꯨꯗꯤ ꯌꯥꯝꯗꯤ ꯌꯥꯝꯗꯕꯅꯦꯗ
ꯍ ꯍ ꯍ ꯍ
ꯌꯥꯗꯦ ꯌꯥꯗꯦ
ꯑꯁ ꯑꯩꯌꯥ ꯑꯩꯒꯤ ꯐꯣꯟꯗꯣ ꯀꯩꯅꯣ ꯑꯩ ꯃꯥꯏꯗꯣ
ꯑ ꯑ
ꯁꯥꯕꯒꯤ ꯀꯩꯅꯣ ꯐꯣꯟꯗꯣ ꯃꯊꯟꯇ ꯆꯣꯡꯉꯉꯒ ꯂꯩꯒꯔꯦ ꯑꯂ ꯀꯥꯝꯗ ꯑꯃꯨꯛ ꯆꯠ ꯀꯩꯅꯣꯗ ꯑꯃꯨꯛ ꯆꯠ
ꯎꯝ ꯍꯥꯟꯗꯣꯛꯄꯩꯔꯣ
ꯐꯣꯟꯗꯣ ꯂꯤꯄꯔꯤ ꯇꯧꯔꯦ
ꯌꯨꯝꯗ ꯉꯍꯥꯛꯇꯪ ꯂꯩꯌꯨꯖꯦꯍꯦ ꯊꯨꯅ ꯃꯨꯁꯤꯜꯂꯦꯅꯦ ꯑꯩꯗꯤ
ꯃꯄꯥꯟꯁꯨ ꯊꯣꯛꯇ꯭ꯔꯒ ꯎꯐꯥꯎ ꯎꯗꯦ
ꯃꯄꯥꯟꯁꯨ ꯊꯣꯛꯇꯦ ꯑꯗꯨ ꯑꯣꯏꯔꯖꯨ ꯋꯥ ꯁꯛꯇꯣ ꯌꯥꯝ ꯈꯦꯠꯅꯔꯛꯑꯦ
ꯅꯍꯥꯟꯅ ꯑꯕꯨꯡꯅ ꯀꯣꯜ ꯇꯧꯔꯛꯄꯗ ꯈꯪꯄꯅꯦ ꯃꯥ ꯌ ꯂꯩꯇ꯭ꯔꯦ ꯍꯥꯏꯌꯦ ꯈꯨꯟꯗꯅꯦ ꯍꯥꯏꯌꯦ ꯍꯥꯏꯕꯗ
ꯎꯝ
ꯃꯥ ꯀꯩꯗꯧꯅꯤꯉꯥꯏ ꯐꯣꯟ ꯇꯧꯔꯛꯕ꯭ꯔꯥ
ꯑꯣ ꯆꯩ ꯂꯧꯔꯒ ꯊꯥꯔꯛꯑꯣ ꯍꯥꯏꯅꯤꯡꯉꯥꯏ ꯍꯥꯏꯌꯦ
ꯑꯣ
ꯉꯁꯤꯁꯨ ꯑꯃꯨꯛ ꯐꯣꯟ ꯇꯧꯔꯛꯑꯦ ꯈꯪꯅꯕ ꯑꯇꯣꯞꯄ ꯂꯩꯕ꯭ꯔꯥꯅꯨꯀꯣ ꯂꯩꯕꯨꯗꯤ ꯂꯩ ꯑꯗꯨ ꯑꯣꯏꯔꯁꯨ
ꯑꯃꯗꯣ ꯑꯃꯨꯛ ꯁꯃꯨꯛ ꯈꯣꯏꯍꯜꯂꯒ ꯑꯃꯨꯛ ꯇꯤꯡꯍꯟꯕ ꯅꯨꯄꯤꯗꯣ ꯑꯃꯨꯛ ꯆꯥꯗꯕ ꯈꯪꯕ꯭ꯔꯥ ꯄꯤꯛꯇ꯭ꯔꯨ ꯄꯤꯄ
ꯎ
ꯏꯃꯥꯟꯅꯕꯤꯗꯣ ꯑꯗꯨꯗꯤ ꯂꯩ ꯍꯥꯏꯕ ꯑꯁ ꯑꯗꯨꯗꯤ ꯅꯨꯄꯥ ꯈꯪꯅꯕ ꯂꯩꯕ꯭ꯔꯣ ꯍꯥꯏꯔꯦ ꯍꯥꯏꯕ ꯅꯨꯄꯥꯗ ꯍꯥꯏꯅꯤꯡꯕ ꯃꯥꯜꯂꯦ ꯕ ꯀꯣ
ꯎꯝ
ꯑꯣꯞ ꯐꯣꯟ ꯃꯔꯤ ꯁꯥꯔꯤꯉꯩꯗ ꯑꯩꯒꯤ ꯅꯦꯠꯋꯥꯛꯇꯣ ꯇꯠꯈ꯭ꯔꯦ ꯑꯗꯨꯅ ꯊꯝꯈ꯭ꯔꯦ ꯇꯧꯗ꯭ꯔꯦ
ꯑꯣ
ꯑꯁ ꯑꯩ ꯈꯪꯕꯒ ꯍꯥꯏꯔꯛꯑꯦ ꯅꯝꯕꯔ ꯅꯝꯕꯔ ꯌꯥꯎꯋꯦ ꯑꯩꯉꯣꯟꯗ ꯑꯗꯨꯝ
ꯑꯗꯨꯒ ꯎꯝ ꯅꯍꯥꯟꯒꯤ ꯋꯥꯔꯤ ꯑ ꯅꯪꯒꯤ ꯑ ꯁꯇꯥꯔꯗꯣ
ꯑꯥ
ꯑꯉꯥꯡ ꯂꯩꯕꯗꯣ ꯃꯌꯨꯝ ꯄꯥꯟꯈꯤꯕꯗꯣ ꯑꯩꯈꯣꯏ ꯃꯌꯥꯝ ꯅꯍꯥꯟꯒꯔꯤ ꯑ ꯕꯣꯜ ꯌꯦꯡꯕ ꯂꯣꯏꯔꯒ ꯀꯣꯏꯕ ꯆꯠꯂꯦꯕꯀꯣ ꯉꯥꯏꯍꯥꯛ ꯒꯥꯔꯤ ꯊꯣꯡꯉꯒ ꯑꯗꯣ ꯑꯗꯨꯒꯤ ꯋꯥꯔꯤ ꯂꯤꯔꯛꯄ ꯑꯗꯨ ꯃꯇꯝꯗ ꯃꯥ ꯅꯨꯄꯥ ꯀꯣꯏꯕ ꯃꯥꯜꯂꯦꯀꯣ ꯍꯥꯏꯔꯛꯄ ꯄꯥꯏ
ꯑꯥ
ꯍꯗꯦ ꯀꯥꯎꯗꯦꯕ
ꯑꯗꯨ ꯃꯇꯝꯗ ꯃꯥ ꯐꯣꯟ ꯋꯥꯔꯤ ꯁꯥꯕꯅꯦ ꯎꯝ ꯃꯟ ꯆꯠꯂꯒ ꯑꯗꯨ ꯍꯦꯛ ꯑꯣ ꯀꯨꯔꯤꯗꯕꯤꯗ ꯆꯠꯈ꯭ꯔꯦꯅꯦ ꯍꯥꯏꯔꯛꯄ
ꯃꯥꯅ ꯅꯨꯄꯥ ꯀꯣꯏꯗ꯭ꯔꯗꯤ ꯀꯅꯥꯅ ꯀꯣꯏꯗꯅꯤ ꯍꯥꯏꯕ ꯌꯥꯗ꯭ꯔꯥ
ꯑꯩꯅ ꯀꯥꯎꯈ꯭ꯔꯦ ꯂꯣꯏꯅ ꯀꯥꯎꯈ꯭ꯔꯦ ꯍꯥꯏꯕ ꯑꯁ ꯅꯪꯗꯤ ꯉꯥꯏꯍꯥꯛ ꯃꯄꯥꯟꯗ ꯃꯄꯥꯟ ꯍꯥꯏꯁꯦ ꯈꯣꯟꯗ ꯅꯠꯇꯕ ꯑ ꯑꯇꯣꯞꯄꯗ ꯂꯩꯈ꯭ꯔꯒ ꯂꯣꯏꯅ ꯀꯥꯎꯕ ꯇꯧꯋꯦꯅ ꯌꯥꯗ꯭ꯔꯦ ꯑꯁ ꯇꯜꯂꯤ ꯍꯥꯏꯔꯛ
ꯀꯥꯎꯕꯁꯨ ꯀꯥꯎꯈꯤꯕ ꯋꯥꯔꯤ ꯁꯥꯕꯗꯣ ꯀꯥꯎꯈ꯭ꯔꯦ ꯆꯠꯄꯨꯕꯨꯗꯤ ꯅꯤꯡꯁꯤꯡꯉꯦ
ꯑꯗꯣ ꯅꯪ ꯀꯅꯥꯒ ꯆꯠꯀꯅꯤ ꯑꯥꯗ
ꯏꯇꯣꯝꯇ ꯆꯠꯇꯣꯏꯅꯦ ꯑꯗꯨ ꯅ ꯂꯨꯔꯤꯁꯦ ꯆꯠꯄꯁꯨ ꯍꯩꯇꯦ ꯐꯥꯔꯁ ꯇꯥꯏꯝ ꯑꯣꯏꯗꯣꯏꯅꯦ
ꯐꯔ ꯑꯁ ꯌꯥꯝ ꯂꯥꯏꯕꯅꯦꯗꯥ ꯅꯪ ꯇꯤꯀꯦꯠꯗꯤ ꯇꯤꯛꯀꯦꯗꯤ ꯀꯛꯑꯕ
ꯑꯗꯨꯗ ꯅꯥꯛꯇ꯭ꯔꯤ ꯂꯥꯁꯥꯁ ꯂꯥꯁ ꯋꯤꯛ ꯇꯔꯣꯜ ꯅꯠꯇ꯭ꯔꯒꯅ ꯃꯊꯪ ꯊꯥꯗ ꯐꯥꯔꯁ ꯋꯤꯛ ꯑꯣꯏꯗꯣꯏ ꯃꯥꯜꯂꯦ ꯍꯧꯖꯤꯛꯇꯤ ꯇꯥꯡꯉꯦ ꯍꯥꯏꯌꯦꯦ
ꯑꯗꯨꯗꯤ ꯑꯁ ꯌꯨꯝꯗ ꯀꯨꯏꯅ ꯂꯩꯒꯅꯤꯅꯦ
ꯎꯝ ꯀꯣꯏꯅꯅꯥ ꯂꯩꯏꯒꯅꯤ
ꯎꯝ ꯑꯗꯨ ꯀꯟꯐꯥꯔꯝ ꯇꯧꯔꯒ ꯂꯥꯛꯄ ꯌꯥꯗ꯭ꯔꯣ
ꯑꯁꯤꯗ ꯀꯝꯐꯥꯝ ꯇꯧꯁꯦ ꯍꯥꯏꯌꯦ ꯑꯍꯟꯁꯤꯡꯅ
ꯑꯁ ꯍ ꯇ ꯍꯧꯕ ꯌꯥꯕꯗꯨꯕꯨ ꯈꯪꯗ꯭ꯔꯦ ꯑꯍꯜꯁꯤꯡꯁꯨ
ꯍꯥꯏꯕꯅꯦ ꯌꯨꯝꯗ ꯍꯥꯟꯅ ꯂꯥꯛꯑꯣ ꯌꯨꯝꯗ ꯑꯣꯏꯅ ꯋꯥꯔꯤ ꯂꯣꯏꯁꯤꯟꯗꯦ ꯍꯥꯏꯌꯦ
ꯑꯁ
ꯃꯣꯏꯋꯥ ꯁꯔꯦ ꯀꯗ
ꯍꯧ ꯍꯧꯖꯤꯛ
ꯀꯥꯏ
ꯉꯁꯥꯏ ꯏꯅꯥꯎꯅꯨꯄꯤꯒ ꯁꯥꯟꯅꯕꯗꯣ ꯑꯩꯅ ꯂꯣꯏꯔꯦ ꯂꯣꯏꯔꯦ ꯂꯣꯏꯔꯦ ꯍꯥꯏꯕ꯭ꯔ ꯍꯥꯏꯕꯗꯤ ꯄꯨꯡꯗꯣ ꯇꯥꯔꯕꯀꯣ ꯑꯗꯣ ꯑꯩꯅ ꯄꯣꯠꯇ ꯂꯣꯏꯔꯦ ꯂꯣꯏꯔꯦ ꯍꯥꯏꯕ ꯑꯗꯨꯒ ꯂꯩ ꯏꯅꯥꯎꯅꯨꯄꯤꯗꯣ ꯅꯣꯛꯄꯅ ꯂꯣꯏꯔꯦ
ꯍꯝ
ꯄꯨꯡ ꯇꯥꯔꯦ ꯍꯥꯏꯗ꯭ꯔꯒ ꯂꯣꯏꯔꯦ ꯂꯣꯏꯔꯦ ꯂꯣꯏꯔꯦ ꯍꯥꯏꯔꯒꯦ ꯍ ꯁꯤꯛꯁꯨ ꯇꯥꯖꯔꯦ ꯂꯋꯒ ꯀꯅꯥꯕꯨ ꯇꯧꯁꯦꯔꯥ
ꯎꯝ
ꯅꯃꯥꯟꯅꯕꯤ ꯑꯃꯗꯣ ꯅꯣꯏ ꯌꯨꯝ ꯃꯅꯥꯛ ꯊꯪꯅꯕꯗꯣ ꯊꯪꯅꯕ ꯅꯠꯇ꯭ꯔꯁꯨ ꯈꯔ ꯂꯥꯛꯄꯗꯣ ꯍꯗꯣ
ꯑꯗꯨꯣ ꯕꯖꯥꯔ ꯆꯠꯈ꯭ꯔꯦ ꯍꯜꯂꯛꯄꯗ ꯇꯧꯒꯅꯤ ꯃꯥꯕꯨꯗꯤ
ꯑꯣ
ꯑꯥꯗ ꯇꯝꯄꯥꯛꯇ ꯂꯩꯕꯁꯤꯡ ꯀꯣ ꯇꯧꯔꯛꯑꯣ ꯍꯥꯏꯌꯦ
ꯇꯝꯄꯥꯛꯇꯨꯗ ꯍ ꯇꯧꯔꯣ ꯍꯣꯔꯦꯟ ꯅꯨꯡꯗꯥꯡ ꯇꯨꯝꯗꯕꯤꯔ ꯇꯧ ꯇꯧꯊꯔꯣ
ꯑꯁ ꯑꯩꯗꯤ ꯌꯥꯝ ꯊꯨꯅ ꯇꯨꯝꯕꯅꯤꯅ
ꯉꯥꯟꯅ ꯑꯗꯨꯃꯦꯁꯨ ꯑꯥꯗ ꯏꯊꯟꯇ ꯂꯩꯕ ꯃꯇꯝꯗꯗꯤ ꯄꯨꯡ ꯑꯅꯤꯗ ꯑꯗꯨꯝ ꯇꯨꯝꯂꯣꯏꯁꯤꯔꯗꯤ ꯌꯨꯝꯗ ꯂꯩꯕꯅ
ꯊꯦꯡꯅ ꯇꯨꯝꯗ꯭ꯔꯦ ꯉꯟꯅ ꯇꯨꯝꯃꯦ ꯉꯟꯅ ꯍꯧꯒꯠꯂ
ꯒꯨꯗ ꯐꯣꯔ ꯍꯦꯜꯄ
ꯐꯣꯔ ꯍꯦꯜ ꯐꯣꯔ ꯍꯦꯜꯁꯨ ꯑꯣꯏꯔꯦ ꯊꯕꯣꯡ ꯂꯥꯎꯔꯤꯕ ꯆꯥꯅ ꯆꯥꯔꯤꯕ ꯅꯣꯏꯁꯨ ꯅꯣꯏ